ꯍꯜꯂꯣ ꯍꯜꯂꯣ ꯑ‌ꯣ ꯍꯜꯂꯣ
ꯍꯜꯂꯣ
ꯍꯣꯏ ꯍꯣꯏ ꯁꯦꯡꯅ ꯇꯥꯕ꯭ꯔꯣ
ꯇꯥꯔꯦ ꯇꯥꯔꯦ
ꯇꯥꯔꯦ ꯇꯥꯔꯦ ꯑꯣ ꯑ‌ꯣ
ꯅꯪ ꯣꯁꯨꯨ ꯇꯪ꯭ꯔꯤ ꯇꯄꯦ
ꯑꯣ ꯍꯧꯖꯤꯛꯇꯤ ꯁꯦꯡꯕ꯭ꯔꯣꯗ
ꯕꯣꯏꯁꯄꯨꯗꯤ ꯁꯦꯡꯉꯦꯕꯀꯣ
ꯑꫭ
ꯑꯗꯣ ꯈꯤꯇꯪ ꯇꯞꯄꯦꯕ
ꯑꯣ꯫
ꯔꯨꯝꯗꯣ__
ꯑꯣ ꯑꯣ꯫
ꯀꯩꯗꯧꯔꯃꯤꯅꯣ꯫
ꯀꯩꯝ ꯇꯧꯗꯤꯌꯦ ꯑꯗꯨꯝ ꯐꯝꯏꯌꯦ ꯍꯧꯖꯤꯛꯇꯤ꯫
ꯐꯝꯃꯤꯕꯥ꯫
ꯎꯝ꯫
ꯄꯝ ꯐꯝꯕ ꯌꯥꯝ ꯍꯩꯕꯃꯤꯔꯕ꯫
ꯐꯝꯕ ꯍꯩꯕꯒꯤ ꯅꯠꯇꯦꯗ ꯀꯨꯏꯗ꯭ꯔꯤꯗ ꯍꯜꯂꯛꯄ ꯀꯣꯂꯦꯖꯇꯨꯒꯤ꯫
ꯀꯩ ꯀꯣꯂꯦꯖꯇ ꯇꯝꯃꯤꯅꯣ꯫
ꯑꯩꯁꯦ ꯎꯝ ꯑꯥ ꯃꯈꯥꯔꯣꯝꯗꯅꯦ꯫ ꯑꯃꯒꯤꯁꯦ ꯑꯥ ꯍꯥꯏꯗꯤ__ ꯀꯔꯤ ꯍꯥꯏꯁꯤꯔꯥ ꯐꯖ__ ꯑꯥ ꯑꯦꯁ ꯀꯦ ꯇꯥꯕꯤꯔꯕ ꯑꯦꯁ ꯀꯦ ꯑꯦ꯫
ꯑꯦꯁ ꯀꯦ꯫
ꯑꯥ꯫
ꯇꯥꯗ꯭ꯔꯤ ꯌꯥꯔꯦ ꯇꯣ ꯈꯪꯉꯔꯣꯏ ꯑꯗꯨ꯫
ꯎꯝ ꯃ ꯃꯤꯅ ꯀꯌꯥ ꯈꯪꯗꯕꯅꯦꯕꯀꯣ ꯃꯣꯏ ꯍꯥꯏꯗꯤ__ ꯑꯃ ꯅꯝꯕꯣꯜꯒꯤ ꯖꯦꯠ ꯒꯥꯔꯗꯦꯟ ꯍꯥꯏꯅ ꯍꯥꯏꯅ ꯈꯪꯅꯕꯗꯨꯗ__ ꯗꯨ ꯇꯥꯔꯝꯃꯅꯤꯗ ꯑꯥ ꯑꯗꯨꯒꯤꯔꯣ ꯑꯗꯨꯒꯤꯔꯣꯝꯗ ꯂꯩꯕ ꯀꯣꯂꯦꯖ ꯑꯣꯏꯗꯣꯏꯅꯦꯕꯀꯣ꯫ ꯑꯗꯣ ꯃꯤꯅ ꯀꯌꯥꯗꯤ__ ꯈꯪꯗꯕꯅꯦ ꯈꯪꯕꯕꯨꯅꯗꯤ ꯈꯪꯉꯒ ꯑꯗꯨꯝ ꯈꯪꯗꯕꯅ ꯑꯌꯥꯝꯕꯅꯦ ꯑꯗꯨꯔꯣꯝꯗꯗꯤ꯫
ꯈꯣꯏꯗꯤ ꯀꯣꯏꯕ ꯆꯠꯈ꯭ꯔꯕ ꯃꯤꯅꯦꯈꯣꯖꯦ ꯑꯩꯅ ꯈꯪꯗꯕ ꯍꯥꯏꯗꯤ ꯈꯪꯉꯣꯏꯗꯝ꯫
ꯑꯁ ꯑꯣꯏ__
ꯍꯥ ꯆꯥꯛ ꯆꯔꯕꯣ꯫
ꯆꯥꯗ꯭ꯔꯤꯗ ꯊꯣꯡꯕ ꯂꯣꯏꯗ ꯉꯥꯏꯔꯤ ꯉꯜꯂꯤ ꯈꯔꯕꯨꯗꯤ꯫
ꯑ ꯑ ꯑꯌꯨꯛꯀꯤ ꯆꯥꯔꯕꯣ꯫
ꯑꯨꯌꯨꯀꯤꯗꯤ ꯀꯨꯏꯔꯦ꯫
ꯀꯩꯖꯥꯡꯅꯣ꯫
ꯑꯌꯨꯛꯀꯤꯗꯣ ꯗꯥꯜ ꯗꯥꯜꯅꯦ ꯑꯗꯨꯒ ꯑꯈꯥꯕ ꯀꯥꯡꯉꯧ ꯈꯔꯒ꯫ ꯁꯣꯝꯗꯦ꯫
ꯀꯩꯗꯅꯣ꯫
ꯗꯥꯜ ꯍꯥꯏꯖꯦ ꯃꯨꯁꯣꯔꯤ ꯑꯣꯏꯔꯝꯗꯧ ꯃꯥꯜꯂꯦ ꯑꯩꯅ ꯈꯟꯕꯗ꯫ ꯃꯨꯁꯣꯔꯤ ꯎꯝ ꯃꯨꯁꯣꯔꯤꯗꯥꯜ꯫
ꯑꯗꯨꯃꯥꯏꯅ ꯍꯥꯏꯔꯗꯅ ꯗꯥꯜ ꯃꯈꯜ ꯌꯥꯝ ꯌꯥꯝꯃꯦꯕ꯫
ꯎꯝ ꯎꯝ꯫ ꯑꯗꯣ ꯁꯣꯝꯗꯤ꯫
ꯑꯩ ꯑꯩ ꯉꯁꯥꯏꯕꯨ ꯀꯩ ꯆꯥꯒꯦ꯫
ꯍꯁ
ꯑꯣ ꯉꯍꯩ ꯉꯍꯩ ꯊꯣꯡꯕ
ꯑꯣ ꯑꯣ ꯑꯗꯣ ꯀꯩ ꯍꯣꯠꯅꯕꯤꯔꯤꯒꯦ ꯑꯁ ꯅꯩꯅꯦ
ꯏꯇꯣꯝꯗ ꯉꯥꯍꯩ ꯊꯣꯡꯕ ꯆꯥꯏ
ꯀꯩ ꯍꯣꯠꯅꯕꯤꯔꯤꯒꯦ ꯍꯟꯗꯛꯇꯤ ꯁꯣꯝꯗꯤ
ꯑꯩꯖꯦ ꯐꯃꯨꯡ ꯁꯦꯟꯅꯔꯤ
ꯒꯥꯔꯤꯃ ꯇ
ꯍ
ꯒꯥꯔꯤ ꯑꯃ ꯊꯧꯔꯒ ꯑꯩ ꯀꯣꯏꯆꯠ ꯆꯠꯂꯤ
ꯎꯝ ꯅꯠꯇ꯭ꯔꯒ ꯁꯣꯝꯁꯦ ꯊꯕꯛꯀꯨꯝꯕ ꯇꯧꯕꯤꯔꯕꯣ ꯍꯥꯏꯗꯤ ꯑꯣ ꯄꯥꯔꯠꯇꯥꯏꯝ ꯒꯨꯝꯕꯗꯤ ꯑꯣ ꯑꯉꯥꯡ ꯑꯣꯏꯔꯤ ꯑ ꯄꯥꯔꯠ ꯇꯥꯏꯝꯒꯨꯝꯕꯗꯤ
ꯄꯥꯔꯠ ꯇꯥꯏꯝ ꯀꯔꯤꯝ ꯇꯧꯗꯦ
ꯑꯣ ꯇꯝꯕ ꯂꯣꯏꯗ꯭ꯔꯤ ꯍꯥꯏꯔꯤꯔꯣ ꯅꯠꯇ꯭ꯔꯒ
ꯇꯨꯌꯦꯜꯞ ꯂꯣꯏꯕꯗ ꯉꯥꯏꯔꯤꯌꯦ
ꯋꯥꯎ ꯍꯟꯗꯛ ꯂꯣꯏꯔꯤꯔꯣ
ꯍꯣꯏ ꯑꯁꯦꯡꯀꯤꯗꯤ ꯃꯃꯥꯡ ꯂꯣꯏꯒꯗꯕꯅꯦꯕꯀꯣ
ꯎꯝ
ꯍꯟꯖꯤꯜꯂꯦꯕ
ꯑꯣ -ꯑꯣ -ꯑꯣ
ꯃꯔꯝꯗꯨꯕꯨꯗꯤ ꯈꯪꯉꯨꯔꯅꯨ
ꯍꯣꯏ- ꯍꯣꯏ ꯑꯗꯣ ꯁꯤꯗ ꯇꯝꯗꯣꯏꯔꯣ ꯅꯠꯇ꯭ꯔꯒ ꯃꯄꯥꯟ ꯂꯝꯗꯗ ꯆꯠꯇꯣꯏꯔꯣ
ꯑꯩꯗꯤ ꯗꯤ ꯑꯦꯝꯗ ꯕꯤꯀꯣꯝ ꯇꯝꯒꯦ ꯇꯧꯔꯤꯌꯦ
ꯍꯟꯗꯛ ꯃꯣꯏ ꯑꯦꯗꯃꯤꯁꯟꯗ ꯂꯣꯏꯁꯤꯜ ꯄ꯭ꯔꯣꯁꯦꯁ ꯂꯣꯏꯔꯕꯣ ꯃꯣꯏꯒꯤꯗꯣ
ꯂꯣꯏꯔꯦ ꯗꯦꯠ ꯁꯤꯛꯁꯇꯒꯤ ꯆꯠꯅꯤ ꯍꯥꯏꯌꯦ ꯑꯗꯨꯗꯣ ꯑꯩ ꯆꯠꯈꯤꯔꯣꯏꯌꯦ
ꯍꯟꯗꯛ ꯊꯥꯒꯤ ꯗꯦꯠ ꯁꯤꯛꯁ ꯑꯣ- ꯑꯣ
ꯅꯪꯗꯤ
ꯑꯩꯕꯨꯗꯤ ꯁꯦꯀꯦꯟ ꯁꯦꯃꯤꯁꯇꯔ
ꯁꯦꯀꯦꯟ ꯁꯦꯃꯤꯁꯇꯔ
ꯁꯦꯀꯦꯟ ꯁꯦꯃꯤꯁꯇꯔ ꯍꯥꯏꯁꯦ ꯑꯩꯅꯕꯨꯗꯤ ꯌꯥꯝ ꯍꯜꯂꯅꯤ ꯅꯉꯣꯟꯗꯩꯗꯤ ꯑꯁꯦꯡꯕꯅꯦ ꯍꯜꯂꯅꯤ ꯑꯍꯟ ꯑꯉꯥꯡ ꯀꯥꯏꯔꯤꯗ ꯑꯗꯨꯒꯤ ꯍꯥꯏꯕ ꯅꯠꯇꯕ ꯑꯩꯗꯤ ꯑꯃꯨꯛ ꯍꯥꯏꯗꯤ ꯒ꯭ꯔꯦꯖꯨꯋꯦꯁꯟ ꯂꯣꯏꯔꯒ ꯑꯃꯨꯛ ꯕꯤ ꯑꯦꯗ ꯇꯧꯕꯅꯤꯅ ꯑꯩꯗꯤ
ꯍꯣꯏ ꯁꯦ ꯆꯦ ꯆꯦ ꯀꯩꯗꯧꯔꯝꯃꯤꯅꯣ
ꯀꯦꯝ ꯇꯧꯗꯤꯌꯦ ꯉꯁꯤ ꯑꯦꯛꯖꯥꯝ ꯊꯥꯏꯌꯦ ꯉꯁꯤ ꯑꯦꯛꯖꯥꯝ ꯊꯥꯔꯦ ꯊꯦꯡꯅ ꯍꯜꯂꯛꯑꯦ ꯂꯝꯕꯤ ꯂꯥꯞꯄꯅꯤꯅ ꯑꯦꯛꯖꯥꯝꯁꯦ ꯅꯨꯡꯉꯥꯏ ꯍꯥꯏꯗꯣꯏꯔꯥ ꯅꯨꯡꯉꯥꯏꯇꯦ ꯍꯥꯏꯗꯣꯏꯔꯥ ꯏꯕꯕꯨꯗꯤ ꯈꯔ ꯏꯔꯝꯃꯦ ꯑꯗꯣ ꯄꯤꯕ ꯄꯤꯗꯕ ꯑꯣꯖꯥꯒꯤ ꯃꯈꯨꯠꯇ ꯉꯁꯤꯁꯦ ꯑꯩꯈꯣꯏꯒꯤ
ꯑꯩꯈꯣꯏꯒꯤ ꯄꯦꯗꯥꯒꯣꯖꯤ ꯍꯥꯏꯁꯤꯔꯥ ꯎꯝ ꯑꯩꯈꯣꯏꯒꯤ ꯑꯣꯏ ꯑꯣꯏꯕ ꯁꯞꯖꯦꯛꯇꯣ ꯏꯁꯥ ꯏꯁꯥꯒꯤ ꯁꯞꯖꯦꯛ ꯀꯣ ꯑꯩꯗꯤ ꯁꯣꯁꯦꯜ ꯁꯥꯏꯟꯁ ꯑꯩꯗꯤ ꯁꯣꯁꯦꯜ ꯁꯥꯏꯟꯁ ꯊꯣꯛꯑꯦ ꯉꯁꯤꯁꯦ
ꯃꯊꯪ ꯇꯥꯡ ꯀꯌꯥꯗ ꯑꯃꯨꯛ ꯑꯦꯛꯖꯥꯝ ꯂꯩꯒꯦ
ꯃꯊꯪꯁꯦ ꯗꯦꯠ ꯗꯦꯠ ꯀꯌꯥꯅꯣ ꯗꯦꯠ ꯑꯣ ꯁꯚꯦꯟ ꯑꯦ ꯁꯤꯛꯁ ꯑꯣꯏꯔꯝꯗꯧ ꯃꯥꯜꯂꯦ ꯁꯤꯛꯁꯇ ꯎꯝ ꯁꯤꯛꯁꯇ ꯊꯥꯔꯅꯤ ꯑꯗꯨꯒ ꯂꯣꯏꯁꯤꯜꯂꯅꯤ ꯍꯟꯗꯛꯀꯤꯗꯤ
ꯐꯖꯅ ꯐꯖꯅ ꯏꯔꯝꯃꯣ ꯐꯖꯅ ꯏꯔꯝꯃꯣ
ꯄꯥꯕ ꯍꯧꯗꯔꯤꯅꯦꯍꯦ ꯏꯅꯤꯡꯉꯥꯏ ꯍꯥꯏꯕꯁꯦ
ꯏꯁ ꯑꯁꯤꯒꯤꯕꯨ ꯏꯁꯤꯜꯂꯨ ꯀꯩꯅꯣꯅꯦ ꯍꯥꯏꯃ
ꯀꯩꯅꯣ ꯍꯥꯏꯁꯤꯕꯣ ꯀꯃꯥꯏꯅ ꯌꯥꯗꯧꯔꯤꯒꯦ ꯑꯦꯝ ꯌꯨꯗ ꯐꯝꯃꯨ ꯆꯣ ꯌꯦꯡꯕ ꯉꯝꯕ꯭ꯔꯥ ꯌꯦꯡꯉꯣ ꯑꯦꯝ ꯌꯨꯗꯅꯤꯅ ꯎꯄꯥꯏ ꯂꯩꯇꯦ ꯇꯝꯕ ꯅꯠꯇꯦꯌꯦ ꯑꯦꯛꯖꯥꯝ ꯁꯦꯟꯇꯔ ꯇꯥꯕꯗꯨꯗ
ꯑꯣ ꯑꯩ ꯀꯣꯛꯁꯤ ꯌꯦꯡꯉꯨ ꯑꯩ ꯀꯥꯎꯒꯟ ꯑꯩꯌꯥꯝ ꯀꯥꯎꯒꯜꯂꯦꯕ ꯅꯪꯅ ꯐꯌꯥꯅ ꯍꯥꯏꯔꯕꯅꯦ ꯑꯩꯉꯣꯟꯗ
ꯔꯪ
ꯆꯨꯝꯃꯤꯅꯦ ꯍꯟꯗꯛꯁꯤ ꯌꯥꯝꯅ ꯑꯗꯨꯒꯨꯝꯕ ꯁꯦꯟꯇꯔꯁꯤ ꯌꯥꯝꯅ ꯕꯦꯔꯥ ꯀꯥꯏ ꯍꯥꯏ ꯆꯨꯝꯕ꯭ꯔꯣ
ꯎꯝ ꯆꯨꯝꯃꯦ ꯍꯥꯏꯕꯗꯤ ꯈꯪꯗꯦ ꯑꯗꯨꯝ ꯃꯣꯏ ꯃꯣꯏꯒꯤ ꯀꯩ ꯍꯥꯏꯗꯣꯏꯅꯣ ꯈꯪꯗꯦ ꯅꯨꯡꯉꯥꯏ ꯍꯥꯏꯕꯅ ꯀꯣꯡꯒꯥꯏ ꯑꯃ ꯅꯨꯡꯉꯥꯏꯇꯦ ꯍꯥꯏꯕꯅ
ꯅꯨꯃꯤꯠ ꯅꯤꯅꯤ ꯗꯦꯠ ꯊ꯭ꯔꯤ ꯉꯁꯤ ꯉꯁꯤꯕꯨꯗꯤ ꯄꯣꯊꯥꯔ‌ꯣ ꯌꯥꯔꯦ ꯐꯣꯔ ꯐꯥꯏꯞ ꯅꯨꯃꯤꯠ ꯅꯤꯅꯤ ꯂꯩꯔꯦ ꯀꯩꯅꯣ ꯐꯖꯅ ꯄꯥꯗꯧ ꯅꯨꯡꯉꯥꯏꯅ ꯑꯗꯨꯒ ꯉꯥꯇꯪ ꯔꯦꯁ ꯂꯧꯔ‌ꯣ ꯑꯗꯨꯒ ꯅꯨꯡꯉꯥꯏꯅ ꯍꯧꯒꯠꯂꯒ ꯑꯦꯖꯥꯝ ꯊꯥꯔꯨ ꯋꯥꯈꯜ ꯅꯨꯡꯉꯥꯏꯅ
ꯎꯝ ꯍꯥꯏꯕꯗꯤ ꯅꯨꯡꯉꯥꯏꯕ ꯍꯥꯏꯕꯗꯤ ꯅꯨꯡꯉꯥꯏꯕ ꯂꯥꯏꯔꯤꯛꯇꯨ ꯎꯔꯗꯤ
ꯏꯂꯥꯏ ꯂꯥꯏꯕꯗꯨꯕꯨ ꯑꯁꯤꯕꯨ ꯃꯊꯥ ꯁꯥꯔꯤ ꯃꯥꯟ
ꯂꯥꯏꯔꯤꯛꯇꯨ ꯎꯔꯗꯤ ꯂꯥꯏꯔꯤꯛꯀꯤ ꯃꯤ ꯅꯠꯇꯞꯗꯤꯅꯀꯣ ꯄꯥꯏ ꯂꯩꯇ‌ꯦ
ꯏꯁ ꯅ‌ꯣꯛꯏ ꯐꯥꯒꯤ ꯃꯥꯜꯂ‌ꯦ ꯃꯤ ꯍꯥꯏꯁ‌ꯦ ꯁꯦꯡꯕꯅ‌ꯦ ꯅ‌ꯣꯏ ꯂꯥꯏꯔꯤꯛ ꯂꯥꯏꯔꯤꯛ ꯍꯥꯏꯗ‌ꯣ ꯑꯩꯅꯦ ꯊꯥꯖꯔꯣꯏ
ꯑꯗꯣ ꯅꯪꯅ ꯇꯝꯅꯤ ꯍꯥꯏꯅ ꯇꯧꯔꯤꯁꯦ ꯅꯪꯅ ꯌꯥꯝ ꯄꯥꯝꯅ ꯇꯝꯃꯤꯔꯥ ꯅꯠꯇ꯭ꯔꯒ ꯀꯃꯥꯏꯅꯅꯣ
ꯑꯩꯈꯣꯏ ꯕꯥꯅ ꯕꯤ ꯀꯣꯝ ꯇꯝꯃꯣ ꯑꯩꯅ ꯍꯣꯏ ꯍꯥꯏꯔꯦ ꯑꯗꯨ ꯑꯗꯨ ꯋꯥꯔꯤ ꯂꯣꯏꯔꯦ
ꯑꯗ ꯍꯧꯖꯤꯛ ꯅꯪ ꯁꯥꯏꯟꯁ ꯇꯩ ꯊꯣꯛꯂꯛꯄ ꯅꯠꯇ꯭ꯔ ꯑꯗꯨ ꯑꯣꯏꯔꯗꯤ
ꯁꯥꯏꯟꯁ ꯇꯩ ꯊꯣꯛꯂꯛꯇꯣꯏꯔ ꯑꯂꯕꯦꯟ ꯇꯨꯌꯦꯜꯄꯇ ꯁꯥꯏꯟꯁ ꯑꯣꯏꯗꯣꯏ ꯅꯠꯇ꯭ꯔꯣ ꯅꯪꯅ ꯂꯧꯔꯛꯏꯗꯣ
ꯃꯥꯅꯦ ꯈꯪꯗꯦ ꯍꯥꯏꯗꯤ ꯑꯃ ꯑꯇꯣꯞꯄ ꯑꯃ ꯄꯥꯝꯕꯅ‌ꯦ ꯑꯩꯗꯤ ꯂꯥꯏꯔꯤꯛꯀꯤ ꯂꯥꯏꯟꯗꯗꯤ ꯑꯁꯦꯡꯕ ꯆꯠꯅꯤꯡꯗꯕꯅꯦꯕꯀꯣ
ꯎꯝ
ꯑꯩ ꯁꯥꯟꯅꯕꯒꯤ ꯂꯥꯏꯟ ꯆꯠꯅꯤꯡꯕꯅꯦꯕ
ꯎꯝ ꯑ ꯁꯥꯟꯅꯕꯒꯤ ꯂꯥꯏꯟ ꯆꯠꯅꯤꯡꯕ ꯍꯥꯏꯁꯦ ꯀꯔꯝꯕ ꯁꯥꯟꯅꯕ ꯑꯣꯏꯗꯣꯏꯅꯣ ꯍꯜꯂꯣ ꯍꯜꯂꯣ ꯍꯜꯂꯣ